ꯍꯜꯂꯣ
ꯆꯥꯔꯔꯕꯣ
ꯆꯥꯗ꯭ꯔꯤꯗ ꯌꯥꯝ ꯋꯥꯠꯂꯤꯗ ꯑꯩꯈꯣꯏꯒꯤꯗꯤ ꯆꯥꯛ ꯊꯣꯡꯕ ꯍꯧꯖꯤꯛꯇ ꯃꯩ ꯂꯥꯛꯇ ꯇꯉꯥꯏꯔꯤ ꯆꯥꯛ ꯊꯥꯒꯠꯈ꯭ꯔꯦ
ꯅꯣꯡ ꯆꯨꯕꯗꯤ ꯐꯕꯣ
ꯅꯣꯡ ꯆꯨꯕꯁꯨ ꯐꯈꯔꯦ ꯅꯨꯡꯁꯥ ꯌꯥꯝ ꯀꯟꯅ ꯁꯥꯕꯗꯤ ꯅꯠꯇꯦ ꯅꯨꯡꯁꯥ ꯀꯥꯕꯛ ꯀꯥꯕꯛ ꯊꯣꯛꯑꯦ ꯑꯗꯨꯒ ꯑꯗꯨꯆꯥꯛ ꯁꯥꯛꯑꯒ ꯑꯩꯈꯣꯏꯒꯤ
ꯀꯩ ꯍꯥꯏꯅꯤ ꯍꯨꯃꯥꯡ ꯌꯥꯝ ꯁꯧꯕꯤꯗꯣ ꯑꯣꯏꯔꯦ ꯍꯥꯏꯕ ꯌꯣꯡꯆꯥꯛ ꯆꯥ ꯂꯩꯕꯗꯣ ꯅꯣꯡ ꯆꯨꯔꯝꯗꯥꯏꯒꯤ ꯑꯃꯪꯈꯣꯛ ꯑꯃꯈꯠꯂ ꯂꯩꯕꯗꯣ ꯑꯗꯨꯒꯤ ꯃꯑꯣꯡꯗꯣ ꯇꯧ ꯂꯩꯔꯦ ꯍꯥꯏꯕ
ꯅꯣꯏꯒꯤꯗꯤ ꯑꯣ ꯆꯥꯛ ꯊꯥꯒꯠꯈ꯭ꯔꯦ ꯑꯗꯨꯒ ꯆꯦꯡꯗꯣ ꯆꯔꯥ ꯐꯥꯗꯧ ꯃꯥꯟꯗ꯭ꯔꯦꯅ ꯑꯩꯈꯣꯏ ꯇꯦꯕꯜꯗ ꯆꯦꯡ ꯈꯞꯇꯣꯏ ꯇꯧꯔꯤ ꯌꯥꯝ ꯀꯟꯅ ꯆꯦꯡ ꯈꯞꯄꯩ ꯃꯇꯝꯒꯗ ꯂꯩꯇ꯭ꯔꯦꯕ ꯑꯃꯨꯃꯨꯛ ꯈꯞꯄꯗ ꯃꯌꯥꯝ ꯌꯥꯝ ꯈꯞꯄꯅꯦꯕ ꯑꯗꯣ ꯉꯔꯥꯡꯗꯣ ꯆꯦꯡꯗꯣ ꯂꯩꯇꯕꯗꯣ ꯈꯪꯍꯧꯗ꯭ꯔꯕ ꯖꯥꯠꯅꯤ ꯑꯗꯨꯒꯤ ꯍꯧꯖꯤꯛꯇ ꯆꯥꯛ ꯊꯥꯒꯠꯂꯀꯥꯟꯗ ꯆꯦꯡ ꯂꯩꯔꯝꯗ꯭ꯔꯦꯅ ꯑꯃꯨꯛ ꯆꯦꯡ ꯈꯞꯄꯤ ꯃꯁꯥꯁꯨꯅꯨꯡ ꯉꯝꯗꯦꯅ ꯇꯧꯕ ꯑꯗꯨꯗꯒꯤ ꯀ ꯈꯞꯄꯤꯅꯤ ꯉꯝꯗ꯭ꯔꯁꯨ ꯎꯄꯥꯏ ꯂꯩꯠꯇꯕꯅꯤ ꯇꯧꯈꯔꯦ ꯑꯗ ꯑꯩꯅ ꯍꯟꯖꯥꯡꯗ ꯊꯣꯡꯕꯤꯒꯦꯅ ꯇꯧꯔꯝꯕꯅꯦ ꯑꯗꯨꯒ ꯀꯩꯅꯣꯒ ꯍꯋꯥꯏꯔꯥꯖ ꯃꯥꯗꯣ ꯈꯔ ꯂꯩꯔꯝꯃꯤ ꯁꯦ ꯕꯣꯠꯇꯨꯒ ꯍꯥꯞꯆꯤꯜꯂꯒ ꯉꯥ ꯑꯌꯥꯏꯕ ꯈꯔ ꯊꯥꯛꯆꯜꯂꯒ ꯀꯥꯡꯁꯣꯏ ꯑꯣꯏꯅ ꯊꯣꯡꯖꯤꯜꯂꯒꯦ ꯇꯧꯕꯅꯦꯕ ꯑꯗꯨꯗ ꯆꯥꯛꯇꯣ ꯂꯣꯏꯗ꯭ꯔꯅꯤ ꯊꯣꯡꯗ꯭ꯔꯁꯨ ꯉꯥꯜꯂꯦ ꯊꯣꯡꯉꯁꯨ ꯌꯥꯏꯗꯅ ꯑꯗꯨꯗꯒꯤ
ꯍꯣꯏ ꯆꯥꯛ ꯊꯣꯡꯕ ꯂꯣꯏꯔꯀꯥꯟꯗ ꯊꯣꯡꯕꯅ ꯐꯩꯗꯅ
ꯎꯝ ꯅꯣꯏꯒꯤꯗꯤ ꯃꯤ ꯂꯥꯛꯈ꯭ꯔꯕ ꯂꯥꯛꯇ꯭ꯔꯤꯕ
ꯑꯩꯈꯣꯏꯁꯨ ꯆꯥꯔꯅꯤ ꯉꯥꯛꯇꯪ ꯂꯩꯔꯗꯤ ꯑꯃꯨꯛ ꯃꯣꯏ ꯂꯥꯛꯇꯣꯏꯅꯣ ꯑꯃꯨꯛ ꯀ ꯆꯥꯅꯣ ꯑꯃꯨꯛ ꯃꯔꯛꯇ ꯊꯛꯆꯤꯟꯈ꯭ꯔꯦꯕ
ꯅꯠꯇꯦ ꯑꯩ ꯍꯥꯏꯗꯅꯦ ꯃꯣꯏꯒꯤ ꯅꯨꯄꯤ ꯃꯤꯡꯒꯤ ꯃꯤꯁꯤꯡꯗꯣ ꯂꯥꯛꯑꯕ ꯔꯥ ꯍꯥꯏꯕ ꯑꯣ ꯐꯔꯦ ꯐꯔꯦ ꯑꯗꯨ ꯑꯣꯏ ꯇꯥꯔꯗꯤ ꯃꯣꯏ ꯃꯤ ꯀꯌꯥꯝ ꯂꯥꯛꯀꯦ
ꯈꯟꯗꯤꯦ ꯀ ꯑꯃ ꯂꯥꯏꯟ
ꯑ ꯌꯥꯝ ꯀꯟꯅ ꯂꯥꯛꯑꯝꯃꯣꯏꯗ ꯌꯥꯝꯃꯕꯗ ꯃꯤ ꯇꯔꯦꯠ ꯅꯤꯄꯥꯜ ꯇꯔꯥꯃꯨꯛ ꯃꯉꯥꯏꯗꯨꯗ
ꯍꯣꯏ ꯑꯗꯨꯃꯥꯏꯅ ꯂꯥꯛꯇꯣꯏꯅꯤ ꯂꯥꯛꯄꯨꯗꯤ ꯌꯥꯝꯗꯤ ꯂꯥꯛꯑꯣꯏꯗꯦ
ꯑꯗꯨ ꯅꯣꯏ ꯈꯔꯗꯨꯒ ꯇꯧꯔꯒ ꯑꯗꯨꯝ ꯐꯕꯨꯗꯤ ꯐꯅꯗꯤ ꯑꯗꯨꯝ ꯌꯥꯝꯅꯤꯅ ꯅꯣꯏꯒꯤ ꯅꯪꯉꯣ ꯅꯪꯒꯤ ꯃꯤꯌꯥꯝꯗꯨꯒ ꯇꯧꯔꯒ ꯆꯥꯕꯗꯗꯤ
ꯎꯝ ꯀꯩꯁꯨ ꯈꯪꯗꯦ ꯃꯣꯏ ꯉꯥ ꯀꯤꯂꯣ ꯇꯔꯥꯅꯤ ꯍꯥꯏꯕꯅ ꯂꯩ ꯊꯣꯡꯉꯗꯣ
ꯎꯝ ꯑꯗꯨꯅꯦ ꯑꯗꯨꯝ ꯌꯥꯝꯅꯦ ꯍꯥꯏꯕ ꯑꯉꯥꯡ ꯀ ꯇꯔꯥꯒꯁꯦ ꯃꯤꯡ ꯃ ꯌꯥꯝ ꯆꯥ ꯌꯥꯔꯦ ꯀꯩꯅꯣ ꯅꯍꯥꯛꯀꯤꯦꯆꯗ ꯃꯤ ꯑꯍꯨꯝ ꯑꯝ ꯄꯥꯔꯁꯨ ꯑꯍꯨꯝ ꯇꯔꯥ ꯀꯨꯟꯊ꯭ꯔꯥ ꯃꯤ ꯀꯨꯟꯊ꯭ꯔꯥꯗꯤ ꯆꯥꯕ ꯌꯥꯗꯣꯏꯅꯤ
ꯀꯦꯖꯤ ꯑꯃꯅ ꯑꯍꯨꯝ ꯆꯥꯕ ꯀꯥꯏꯁꯤꯗꯤ ꯌꯥꯝ ꯃꯔꯥꯡ ꯀꯥꯏꯔꯕꯗꯤ ꯍ ꯀꯅꯥꯅ ꯆꯥ ꯉꯝꯗꯣꯏꯅꯣ
ꯉꯥꯗꯤ ꯌꯥꯝ ꯊꯣꯛꯄꯅꯦ ꯀꯤꯂꯣ ꯑꯃꯅ ꯃꯤꯠ ꯃꯉꯥ ꯇꯔꯨꯛ ꯆꯥ ꯌꯥꯕꯗꯨ
ꯌꯥꯗꯣꯏꯅꯤ ꯑꯩꯈꯣꯏꯁꯨ ꯑꯩꯈꯣꯏ ꯆꯥꯛꯈꯨꯝ ꯑꯩꯈꯣꯏ ꯃꯤ ꯃꯉꯥ ꯈꯛꯇ ꯀꯦꯖꯤ ꯑꯃ ꯊꯣꯡꯕꯗ ꯑꯗꯨꯝ ꯆꯥꯝꯗ ꯑꯗꯨꯝ ꯂꯦꯝꯃꯦꯕ ꯑꯗꯨꯅꯤꯗ ꯑꯁ ꯅꯣꯡꯁꯨ ꯅꯣꯡ ꯍꯥꯡꯈ꯭ꯔꯦ ꯍꯥꯏꯕꯒꯤ ꯋꯥꯅꯦꯕꯀꯣ ꯑꯁ ꯌꯥꯗꯦ ꯑꯣ ꯆꯥꯛ ꯆꯥꯏ ꯍꯥꯏꯕ ꯏꯃꯨꯡ ꯐꯝ ꯉꯝꯗꯦ ꯍꯥꯏꯕ ꯐꯦꯟ ꯊꯥꯔꯤꯁꯤꯐꯥꯎꯗ ꯑꯗꯨꯝ ꯁꯥꯔ ꯂꯩ ꯍꯥꯏꯕꯅꯤꯅ ꯐꯦꯟꯁꯤꯁꯨ ꯑꯏꯤꯡꯕ ꯍꯨꯝꯗ꯭ꯔꯦ ꯍꯥꯏꯕ ꯑꯩꯈ ꯑꯣꯝꯕꯒꯤ ꯡꯈꯛ ꯃꯥꯏ ꯃꯅꯤꯟꯗ ꯑꯣꯏꯅ ꯑꯗꯨꯝ ꯍꯨꯝꯖꯔ ꯂꯩꯕꯗꯣ ꯅꯨꯡꯁꯤꯠ ꯊꯣꯛꯐꯝꯁꯨ ꯂꯩꯇ꯭ꯔꯦ ꯍꯥꯏꯕ ꯏꯃꯨꯡꯁꯤꯗꯨ ꯐꯨꯜꯂꯒ ꯄꯣꯠ ꯆꯩꯩ ꯃꯌꯥꯝꯁꯤꯅ ꯄꯩꯔꯒ ꯂꯩꯔꯕꯅꯤꯅꯀꯣ ꯑꯗꯒꯤ ꯊꯣꯡꯅꯥꯎꯁ ꯃꯔꯥꯡ ꯀꯥꯏꯅ ꯂꯩꯕ ꯅꯠꯇ ꯐꯠꯇꯕꯅꯤꯅꯅꯦ ꯑꯗꯗꯒꯤ ꯑꯩꯅ ꯑꯃꯨꯛꯌꯥꯏ ꯃꯌꯥꯏ ꯀꯥꯁꯤꯗ ꯄꯨꯔꯥ ꯂꯩꯁꯟꯕꯅꯤꯅ ꯅꯥꯀꯟ ꯅꯥꯀꯟꯗ ꯂꯩꯈꯤꯕ ꯈꯥꯁꯤꯡꯁꯤꯁꯨ ꯂꯣꯏ ꯐꯨꯜꯂ ꯂꯩꯕꯅꯤꯅ ꯅꯨꯡꯁꯤꯠ ꯅꯨꯡꯁꯥ ꯁꯪꯐꯝ ꯑꯝꯇ ꯂꯩꯇꯕꯗꯨꯣ ꯑꯣꯏꯌꯦꯕ
ꯑꯗꯒꯤ ꯎꯁꯥ ꯁꯥꯒꯜꯂꯤ ꯏꯁꯥꯁꯦ
ꯍꯣꯏ ꯑꯗꯨꯒꯤꯗꯨꯅꯤ ꯅꯅꯨꯡꯁꯥ ꯍꯥꯏꯗꯤ ꯅꯨꯡꯁꯨ ꯅꯨꯡꯁꯥ ꯆꯪꯐꯝꯝ ꯂꯩꯇꯕꯗꯣ ꯑꯗꯨꯗꯨꯒꯤꯅꯦꯕ ꯅꯨꯄꯤꯁ ꯆꯪꯉꯗꯤ ꯑꯃꯨꯛ ꯁꯤꯟꯅꯕ ꯌꯥꯕꯗꯣ ꯁꯤꯟꯅꯗ꯭ꯔꯦꯅ ꯑꯝꯇ
ꯑꯗꯨꯗꯤ ꯅꯣꯏꯗ ꯆꯌꯥꯥꯠꯇꯣꯛꯑꯒ ꯃꯣꯏ ꯂꯥꯛꯄ ꯃꯌꯥꯝꯗꯣ ꯆꯤꯡ ꯀꯥꯒꯦꯒꯥꯏꯥꯛꯇꯣꯏꯔꯝꯒꯅꯤ
ꯑꯗꯨꯝ ꯍꯥꯏꯗꯤ ꯃꯤ ꯂꯥꯛꯄꯅꯤꯅ ꯃꯔꯥꯡ ꯃꯔꯥꯡ ꯇꯧꯅꯤ ꯍꯧꯖꯤꯛꯇꯕꯨ ꯑꯁꯨꯝ ꯑꯅꯥꯀꯟ ꯆꯠꯈꯤꯕꯅꯤ ꯑꯩꯈꯣꯏ ꯁꯨꯂꯥꯅꯤ ꯑꯗꯒꯤ ꯃꯣꯏꯗꯤ ꯑꯃꯨꯛ ꯄꯤꯛꯄꯅꯤꯅ ꯑꯩꯈꯣꯏ ꯌꯨꯝꯆꯥꯎꯁꯨ ꯑꯗꯨꯝ ꯌꯥꯝ ꯄꯨꯂꯞ ꯄꯨꯜꯂꯅꯤ ꯍꯩ ꯑꯃꯨꯛ ꯆꯥꯅꯤ ꯍꯩꯅꯧ ꯑꯃꯨꯛ ꯆꯥꯅꯤ ꯀꯤꯍꯣꯝ ꯑꯃꯨꯛ ꯆꯥꯅꯤ ꯋꯥꯔꯤ ꯑꯃꯨꯛ ꯁꯥꯦ ꯑꯗꯨꯝ ꯍꯥꯏꯕꯗꯤ ꯑꯗꯨꯝ ꯂꯥꯡꯉ ꯂꯩꯔꯗꯧꯔꯕꯅꯦꯕ ꯑꯗꯨꯅ ꯂꯩꯗꯧꯔꯕꯅꯦ ꯑꯗꯣ ꯒ꯭ꯌꯥꯟ ꯇꯥꯗꯦ ꯍꯥꯏꯗꯤ ꯆꯥꯛꯁꯨ ꯑꯃꯨꯛ ꯑꯩꯈꯣꯏꯗꯁꯨ ꯑꯣꯏ ꯆꯤꯟꯕꯅꯤꯅ ꯑꯩꯈꯣꯏ ꯃꯪꯒꯣꯟꯜꯗꯁꯨ ꯈꯔ ꯆꯥꯗꯣꯏꯅꯦꯕꯀꯣ ꯆꯥꯕꯨꯗꯤ ꯀꯃꯥꯏꯅ ꯇꯧꯔ ꯈꯪꯗꯦ ꯑꯗꯨꯝ ꯂꯥꯡꯉ ꯂꯩꯔꯅꯤꯗ ꯍꯣꯔꯦꯟ ꯄꯨꯡ ꯑꯃ ꯐꯥꯎꯗꯤ ꯊꯣꯏꯟ ꯊꯥꯔꯇꯤ ꯐꯥꯎꯒꯤ ꯑꯗꯨꯝ ꯍꯣꯏ ꯂꯣꯏꯔ ꯃꯇꯨꯡꯗ ꯑꯃꯨꯛ ꯆꯤꯡ ꯀꯩ ꯀꯩ ꯀꯥꯒꯦ ꯍꯥꯏꯗꯣꯏꯔꯥ ꯍꯥꯏꯔꯤꯔꯥ ꯈꯪꯗꯦꯗ ꯑꯁꯨꯃꯥꯏꯅ ꯆꯠꯄꯁꯦ ꯅꯨꯄꯥ ꯌꯥꯎꯟꯗꯧ ꯃꯥꯜꯂꯦ ꯅꯨꯄꯥꯗꯤ ꯌꯥꯎꯔꯣꯏ ꯍꯥꯏꯑꯦ ꯀꯅꯥꯝ ꯅꯨꯄꯥ ꯂꯥꯛꯑꯣꯦ ꯍꯥꯏꯑꯦ
ꯌꯥꯎꯗꯦ ꯑꯩꯈꯣꯏ ꯃꯣꯏꯒꯤ ꯒꯥꯔꯤ ꯊꯧꯅꯅꯕ ꯃꯤꯗꯨꯕꯨ ꯌꯥꯎꯔꯛꯄ ꯀꯅꯤ ꯑꯗꯣ ꯑꯗꯨꯗ ꯑꯗꯨꯝ ꯄꯤꯖꯅꯕꯅꯦ ꯀꯅꯥꯒꯨꯝꯕ ꯈꯔ ꯑꯗꯨꯝ ꯀꯩꯅꯣ ꯇꯧꯅꯕꯗꯗꯤ ꯍꯣꯏ ꯃꯤꯗꯨꯅ ꯑꯩ ꯆꯪꯉꯛꯄ ꯏꯀꯥꯏꯗꯤ ꯆꯥꯅꯤꯡꯗꯦ ꯍꯥꯏꯔꯒꯗꯤ ꯈꯪꯗ꯭ꯔꯦꯀꯣ ꯑꯗꯨ ꯑꯗꯨꯝ ꯆꯥꯗꯤ ꯑꯗꯨꯝ ꯆꯥꯅꯕꯅꯦꯕ ꯑꯗꯨꯒ ꯅꯨꯄꯥꯗꯤ ꯌꯥꯎꯅꯗꯕꯅꯤ ꯑꯗꯨ ꯒꯥꯔꯤ ꯊꯧꯕꯗꯨꯗꯤ ꯑꯌꯥꯝꯕꯅ ꯑ ꯅꯨꯄꯥꯅ ꯊꯧꯅꯩꯗꯅ
ꯑ
ꯑꯗꯨꯗꯨꯒꯤ ꯁꯨꯝ ꯃꯣꯏꯒꯤ ꯒꯥꯔꯤ ꯊꯧꯂꯛꯄ ꯅꯨꯄꯥꯗꯨꯕꯨꯗꯤ ꯑꯗꯨꯝ ꯀꯧꯁꯜꯂꯒ ꯑꯗꯨꯝ ꯄꯤꯖꯅꯕꯁꯨ ꯌꯥꯎꯕꯅꯦꯕ
ꯎꯝ
ꯑꯗ ꯃꯥꯅ ꯑꯩ ꯆꯥꯖꯔꯔꯣꯏ ꯑꯩ ꯆꯥꯛ ꯆꯥꯔꯛꯑꯦ ꯍꯥꯏꯔꯒꯗꯤ ꯈꯪꯗ꯭ꯔꯦ ꯑꯗꯩ ꯃꯥꯅ ꯏꯀꯥꯏꯖꯔꯒꯗꯤ ꯈꯪꯗ꯭ꯔꯦ ꯄꯤꯖꯕꯗꯤ ꯌꯥꯏꯗꯅ ꯑꯗꯨꯒꯤ ꯑꯀꯥꯏꯕꯗꯤ ꯀꯩꯁꯨ ꯂꯩꯇꯦꯗꯅ
ꯎꯝ ꯎꯝ ꯃꯣꯏ ꯅꯪ ꯀꯩꯅꯣ ꯌꯦꯡꯅꯤꯡꯉꯁꯨ ꯍꯣꯔꯦꯟ ꯀꯩꯅꯣ ꯇꯧꯔ ꯂꯣꯏꯔꯒ ꯌꯦꯡꯉꯣ ꯑꯩꯈꯣꯏꯕꯨꯨꯡ ꯃꯣꯏ ꯃꯃꯤꯨꯝꯗꯣ ꯊꯥꯔꯒ ꯑꯀꯥꯁ ꯍꯥꯏꯔꯒ ꯑꯗꯨꯃꯥꯏꯅ ꯊꯥꯔꯒ ꯑꯩꯈꯣꯏ ꯌꯨꯝꯅꯥꯛ ꯀꯩꯀꯩ ꯍꯥꯞꯄ ꯌꯦꯡꯉꯣ ꯐꯣꯇꯣ ꯊꯥꯒꯠꯄ ꯍꯧꯔꯕꯅꯤ ꯃꯣꯏꯅ ꯈꯔ ꯈ ꯀꯥꯞꯄ ꯃꯌꯥꯝꯗꯣ
ꯑꯣ ꯐ ꯐ ꯑꯩ ꯍꯣꯔꯣꯔꯦꯟ ꯌꯦꯡꯒꯦ ꯎꯝ
ꯀꯔꯤ ꯀ ꯏꯟꯖꯥꯡ ꯊꯣꯡꯗꯣꯏꯅꯦ ꯍꯥꯏꯕ
ꯍꯋꯥꯏ ꯔꯥꯖꯃꯥꯒꯅꯦ ꯁꯦꯕꯣꯠꯀꯗꯣ ꯀꯥꯡꯁꯣꯏ ꯊꯣꯡꯖꯤꯜꯂꯒꯦ ꯉꯥ ꯑꯌꯥꯏꯕ ꯈꯔ ꯂꯩꯕꯀꯣ ꯔꯧ ꯑꯌꯥꯕ ꯈꯔ ꯂꯩꯕ ꯏ ꯉꯔꯥꯡ ꯑꯗꯨꯗ ꯊꯥꯛꯆꯜꯂꯒ ꯊꯣꯖꯤꯜꯂꯒꯦ ꯑꯗꯨꯗꯩꯗ ꯆꯥꯛꯇ ꯂꯣꯏꯔꯒ ꯏꯔꯦꯟꯖꯅ ꯊꯣꯡꯉꯁꯦꯅ ꯍꯥꯏꯅꯅꯕ ꯆꯥꯛꯇꯕꯨꯗꯤ ꯆꯐꯨ ꯃꯍꯤ ꯁꯧꯔꯒꯅꯦ ꯆꯦꯡ ꯁꯨꯒꯦ ꯇꯧꯔꯀꯥꯟꯗ ꯆꯦꯡꯒꯨꯗꯨ ꯆꯦꯡꯗꯨ ꯆꯔꯥ ꯐꯥꯔꯝꯗ꯭ꯔꯕ ꯉꯔꯥꯡ ꯇꯥꯁꯨ ꯈꯪꯍꯧꯗ꯭ꯔꯕ ꯆꯥꯛꯁꯤꯅ ꯂꯦꯡꯁꯤ ꯂꯦꯡꯈꯤꯕꯁꯤꯟ ꯑꯍꯥꯟꯕꯥꯟꯕ ꯆꯥꯛ ꯆꯐꯨ ꯇꯪꯈꯥꯏꯅ ꯃꯌꯥꯝꯅ ꯂꯦꯝꯃꯤꯁꯦ ꯅꯨꯡꯗꯥꯡꯁꯦ ꯆꯥꯛꯁꯨ ꯅꯨꯡꯇꯤꯒꯤ ꯍꯨꯟꯗꯣꯛꯑꯦꯕ ꯑꯗꯨꯒꯅꯦ ꯈꯤꯇꯪ ꯑꯁ ꯉꯁꯤꯗꯤ ꯆꯥꯛꯁꯤꯦ ꯈꯤꯇꯪ ꯍꯟꯊꯔ ꯊꯣꯡꯒꯦ ꯍꯥꯏꯕ ꯅꯨꯃꯤꯠꯁꯤꯗꯅ ꯑꯃꯨꯛ ꯄꯨꯛ ꯊꯟꯗꯦꯅ ꯑꯃ ꯍꯥꯏꯗꯣꯏꯅꯦꯕ ꯑꯗꯨꯅ ꯆꯥꯛꯁꯦ ꯑꯌꯥꯝꯕꯅ ꯑꯩꯈꯣꯏꯒꯤꯗꯤ ꯆꯥꯛꯁꯦ ꯆꯥꯛ ꯃꯤ ꯑꯃꯒꯤ ꯆꯥꯛ ꯆꯔꯨꯛꯁꯦ ꯑꯗꯨꯝ ꯍꯦꯜꯂꯒ ꯑꯗꯨꯝ ꯂꯩꯌꯦꯕ ꯑꯗꯨꯅ ꯃꯌꯥꯝꯒꯤ ꯑꯩꯈꯣꯏꯒꯤ ꯆꯥꯛꯈꯨꯝ ꯃꯌꯥꯝꯁꯤꯒꯤ ꯆꯥꯛ ꯑꯋꯥꯠꯄ ꯃꯇꯝꯗꯅ ꯑꯗꯨꯝ ꯍꯪꯗꯣꯏꯅꯤ ꯆꯥꯛ ꯂꯩꯍꯧꯔꯤꯕ꯭ꯔꯥꯅ ꯍꯪꯗꯣꯏꯅꯦꯕ ꯃꯣꯏ ꯑꯋꯥꯠ ꯑꯄꯥ ꯃꯌꯥꯝꯗꯣ ꯑꯗꯨꯃꯥꯏꯅ ꯇꯧꯔꯒ ꯑꯗꯨꯝ ꯑꯩꯈꯣꯏꯗ ꯍꯪꯐꯝ ꯑꯣꯏꯌꯦꯕ ꯑꯗ ꯑꯩꯈꯣꯏꯅꯁꯨ ꯑꯩꯈꯣꯏ ꯇꯩꯃꯁꯨ ꯉꯥꯏꯔꯦ ꯃꯥꯅ ꯆꯥꯛ ꯌꯦꯟꯁꯥꯡ ꯊꯣꯡꯕꯁꯦ ꯃꯈꯨꯠ ꯌꯥꯝ ꯆꯥꯎꯋꯦꯕ ꯈꯪꯕ꯭ꯔꯥ ꯈꯖꯤꯛ ꯈꯔ ꯇꯧꯗꯦꯕ ꯈꯪꯕ꯭ꯔꯥ ꯑꯗ ꯑꯩꯅ ꯊꯣꯡꯉꯅ ꯑꯃꯨꯛ ꯈꯔ ꯑꯃꯨꯛ ꯀꯨꯞ ꯆꯠꯇꯦꯕ ꯑꯗꯨꯅ ꯑꯩꯅ ꯊꯣꯡꯉꯗꯤ ꯑꯩꯈꯣꯏ ꯏꯕꯨꯡꯉꯁꯦ ꯑꯗꯨꯝ ꯃꯥꯅ ꯊꯣꯡꯉꯒ ꯑꯅꯤ ꯍꯥꯏꯔꯛꯀꯗꯣꯏꯅꯦ ꯑꯩꯉꯣꯟꯗ ꯃꯥꯅ ꯊꯣꯡꯉꯗ ꯂꯤꯛꯂꯛꯑꯅꯤꯅ
ꯍꯣꯏ ꯀꯩꯅꯣ ꯑꯗꯨꯝ ꯄꯨꯕꯖꯥꯔꯤꯗꯅꯦꯕ ꯆꯥꯛ ꯌꯥꯝ ꯊꯣꯡꯉꯦ ꯕꯖꯥꯔꯤꯗ ꯇꯥꯏꯅꯔꯅꯤ ꯀꯣꯟꯅꯗ꯭ꯔꯦ ꯄꯨ꯭ꯔꯖꯥꯒꯤ ꯁꯔꯨꯛ ꯇꯣꯡꯉꯦ ꯑꯩ ꯂꯦꯝꯃꯦ ꯄꯨꯖꯥꯒꯤ ꯁꯔꯨꯛ ꯑꯗꯨꯃꯥꯏꯅ ꯅꯣꯏꯗꯨ ꯀꯩꯅꯣꯒꯨꯝꯕꯗꯤ ꯍꯥꯏꯕꯗꯤ ꯀꯩ ꯍꯥꯏꯈꯔꯦ ꯑ ꯌꯦꯟ ꯉꯥꯅꯨꯒꯨꯝꯕ ꯈꯔ ꯂꯣꯏꯕꯐꯝ ꯂꯩꯔꯗꯤꯀꯣ ꯆꯥꯛ ꯑꯔꯦꯝ ꯑꯃꯛꯩꯗꯣ ꯍꯨꯟꯗꯣꯛꯄꯗꯣ ꯄꯥꯝꯃꯣꯏ ꯑꯣꯏꯅ ꯄꯤꯖꯔꯗꯤ ꯐꯗꯣꯏꯅꯦ
ꯂꯩꯇꯦꯗ ꯃꯤ ꯁ꯭ꯋꯥꯏꯗꯁꯨ ꯑꯗꯨꯝ ꯑꯩꯈꯣꯏꯒꯤ ꯑꯣꯛ ꯂꯣꯏꯅꯕ ꯃꯤ ꯌꯥꯎꯋꯦꯕꯀꯣ ꯑꯗꯨ ꯃꯣꯏꯅ ꯑꯗꯨꯝ ꯀꯩꯅꯣ ꯇꯧꯕ ꯂꯥꯛꯄꯁꯨ ꯌꯥꯎꯋꯤ ꯈꯣꯝꯕ ꯂꯥꯛꯄꯁꯨ ꯌꯥꯎꯏꯤ ꯃꯣꯏꯅ ꯑꯩꯈꯣꯏꯗ ꯀꯣꯟ ꯊꯝꯕꯤꯔꯝꯃꯒ ꯁꯨꯝ ꯍꯥꯞꯆꯤꯟꯕꯤꯔꯝꯃꯣ ꯍꯥꯏꯔꯒ ꯑꯗꯨꯒ ꯍꯧꯖꯤꯛꯀꯥꯟꯗꯤ ꯑꯃꯨꯛ ꯂꯥꯛꯄ ꯎꯈꯤꯗ꯭ꯔꯦ ꯍꯥꯟꯅꯗꯤ ꯑꯗꯨꯝ ꯂꯥꯛꯑꯝꯕꯅꯦꯕ ꯑꯗꯨꯅ ꯑꯩꯈꯣꯏꯁꯨ ꯀꯩꯅꯣꯗ ꯑꯩꯈꯣꯏꯒꯤ ꯕꯣꯔꯥ ꯕꯤꯂꯥꯕꯥꯇꯤ ꯍꯥꯄꯛꯄꯩ ꯕꯣꯔꯥꯒꯨꯝꯕ ꯑꯗꯩ ꯑꯩꯈꯣꯏ ꯕꯦꯁꯣꯟ ꯍꯥꯞꯄꯩ ꯕꯣꯔꯥꯒꯨꯝꯕꯁꯤꯗ ꯑꯩꯈꯣꯏꯅ ꯑꯗꯨꯝ ꯐꯠꯇ ꯍꯥꯎꯊꯤ ꯃꯌꯥꯝꯗ ꯍꯥꯞꯆꯤꯜꯂꯒ ꯑꯩꯈꯣꯏꯒꯤ ꯑꯃꯣꯠ ꯑꯀꯥꯏ ꯃꯌꯥꯝꯗꯣ ꯂꯧꯕ ꯂꯥꯛꯄ ꯀꯥꯡꯒꯨ ꯂꯩꯌꯦꯕꯀꯣ ꯑꯩꯈꯣꯏꯅ ꯄꯩꯁꯥ ꯄꯤꯔꯒ ꯍꯞꯇꯥ ꯑꯃꯒꯤ ꯍꯞꯇꯥ ꯑꯃꯗꯒꯤ ꯑꯃꯨꯛꯃꯨꯛ ꯂꯥꯛꯄ ꯑꯗꯨꯅ ꯑꯩꯈꯣꯏꯅ ꯊꯥꯒꯤ ꯄꯩꯁꯥ ꯄꯤꯔꯦꯗꯅꯀꯣ ꯑꯗꯨꯗ ꯃꯣꯏꯅ ꯑꯗꯨꯝ ꯈꯣꯝꯕ ꯂꯥꯛꯄꯤꯕ ꯑꯗꯨꯗ ꯑꯗꯨꯅ ꯑꯗꯨꯝ ꯍꯥꯞꯆꯜꯂꯦ ꯑꯗꯨꯅꯁꯨ ꯁꯝꯃꯦꯅ ꯑꯗꯨꯃꯥꯏꯅ ꯑꯣꯏꯅ ꯇꯧꯔꯦ
ꯍꯣꯏ ꯐꯔꯦ ꯑꯗꯨꯗꯥ ꯀꯩꯅꯣ ꯇꯧ ꯑꯗꯨꯅꯦ ꯑꯩꯈꯣꯏꯁꯤꯗꯗꯤ ꯑꯃꯨꯛ ꯆꯥꯛꯁꯦ ꯊꯑꯣꯏꯅ ꯌꯦꯟꯒꯦ ꯑ ꯊꯣꯡꯅꯔꯤꯅꯦꯕ ꯑꯥꯎ ꯄ ꯀꯧꯗ ꯀꯧꯁꯨ ꯋꯥꯁꯦ ꯅ ꯇꯁꯨꯣ
ꯎꯝ
ꯇꯥꯔꯦ ꯉꯁꯥꯏꯅ ꯑꯩ ꯋꯥꯏ ꯁꯥꯟꯅ ꯄꯣ ꯑꯔꯥꯡ ꯌꯥꯎꯔꯗꯦ ꯍꯥꯏꯔ
ꯈꯨꯗꯤ ꯂꯦꯝꯃꯗ ꯑꯗꯨꯝ ꯃꯥꯡꯉꯦ ꯑ ꯑꯌꯥꯝꯕꯅ ꯑꯁ ꯑꯗꯨꯝ ꯃꯈꯣꯏꯗ ꯂꯪꯊꯣꯛꯄ ꯉꯥꯛꯇꯅꯤꯅ ꯈꯜꯂꯨꯔꯒꯗꯤ ꯌꯥꯝ ꯄꯥꯝꯃꯨ ꯕꯖꯥꯟꯗ
ꯈꯔ ꯈꯔ ꯀꯨꯞꯁꯟꯗ꯭ꯔꯗꯤ ꯀꯔꯥꯏꯗꯒꯤ ꯋꯥꯅ ꯋꯥꯅ ꯇꯥꯜꯂꯒ ꯃꯁꯥꯏꯁꯤꯗ ꯑꯩꯈꯣꯏꯅ ꯆꯦꯡ ꯃꯔꯨ ꯑꯃ ꯇꯥꯕꯗꯗꯤ ꯄꯥꯝꯃꯨꯗꯨꯅ ꯈꯨꯟꯅꯗ꯭ꯔꯣ ꯑꯗꯨꯒ ꯑꯩꯈꯅ ꯆꯥꯛꯇꯗꯤ ꯃꯌꯥꯝ ꯃꯌꯥꯝ ꯃꯌꯥꯝ ꯂꯦꯝꯃꯒ ꯂꯪꯊꯣꯛꯄꯗꯗꯤ ꯀꯩꯁꯨꯝ ꯈꯟꯅꯗꯦꯕ ꯃꯌꯥꯝꯁꯦ ꯑꯗꯒꯤ ꯎꯁꯣꯞꯕꯥ ꯑꯁꯣꯞꯇ ꯑꯣꯏꯔꯣ ꯑꯃꯗ ꯑꯣꯏꯔꯣ ꯆꯠꯅꯕꯤꯅꯤ ꯍꯥꯏꯗꯣꯏꯔꯥ ꯏꯖꯠ ꯂꯩ ꯍꯥꯏꯗꯣꯏꯔꯥ ꯂꯪꯊꯣꯛ ꯂꯪꯊꯣꯛꯑꯒ ꯃꯥꯡꯍꯜꯂꯤ ꯃꯌꯥꯝꯗꯣ ꯑꯩ ꯑꯩ ꯑꯣꯛꯀꯗꯕ ꯆꯥꯡꯗꯨꯗꯪ ꯍꯥꯞꯍꯟꯗꯦꯕ ꯂꯦꯝꯅꯔꯤꯅꯦ ꯍꯥꯏꯗꯨꯣꯏꯔꯥ ꯀꯔꯤ ꯍꯥꯏꯗꯣꯏꯅꯣ ꯈꯪꯗꯦ ꯆꯥꯛꯁꯦ ꯈꯖꯤꯛ ꯈꯖꯤꯛ ꯃꯥꯡꯍꯜꯂꯅꯤ ꯃꯥꯅ ꯉꯝꯒꯗꯕ ꯆꯥꯡꯗꯨꯣ ꯅꯪ ꯑꯦ ꯍꯥꯞꯄꯤꯔꯅꯨ ꯍꯥꯍꯜꯂꯣꯏꯔꯅꯦ ꯎ ꯄꯥꯃꯣꯟꯁꯤꯡꯗꯨꯅ ꯆꯥꯛ ꯌꯦ ꯂꯥꯛꯑꯁꯨ ꯑꯩ ꯑꯣꯛꯆꯔꯦ ꯍꯥꯏꯔꯒ ꯑꯗꯨꯝ ꯃꯈꯨꯠ ꯈꯜꯂꯁꯨ ꯌꯥꯏꯗꯅ ꯍꯥꯞꯍꯜꯂꯅꯤ ꯑꯗꯨꯒ ꯃꯥꯡꯍꯟꯗꯣꯏꯕ ꯃꯥꯡꯍꯟꯕꯁꯦ ꯇꯜꯂꯤꯦ ꯄꯥꯝꯃꯨ ꯍꯥꯏꯕ ꯌꯥꯝꯅ ꯑꯩꯈꯣꯏ ꯋꯥꯅ ꯋꯥꯅ ꯇꯥꯟꯕꯅꯤꯅ
ꯑꯗꯨ ꯇꯧꯔꯤꯗꯣ ꯆꯦꯡ ꯀꯩꯅꯣꯗ ꯈꯤꯇꯪ ꯇꯥꯎꯍꯧꯕꯗꯤ ꯈꯟꯗꯧꯒꯦ ꯈꯣꯠꯇꯧꯒꯦ ꯆꯥꯛꯇꯅ ꯃꯌꯥꯝ ꯃꯌꯥꯝ ꯃꯥꯡꯍꯜꯂꯤꯕ ꯒ꯭ꯌꯥꯟ ꯇꯥꯕꯖꯥꯟꯗꯨꯗ
ꯑꯗꯨꯅꯤ ꯑ ꯐꯧ ꯃꯔꯨ ꯑꯃ ꯆꯦꯡ ꯃꯔꯨ ꯑꯃ ꯇꯥꯒꯤꯈꯤꯕꯗꯤ ꯄꯥꯝꯕ ꯑꯣꯏꯅ ꯈꯨꯅꯔꯤꯅꯦꯕ ꯆꯥꯛꯇ꯭ꯔꯗꯤ ꯏꯉꯛꯇꯣꯏꯕ ꯃꯥꯡꯍꯜꯂꯤꯂꯛꯕ ꯃꯌꯥꯝꯁꯦ ꯈꯜꯂꯨꯔꯒꯗꯤ ꯌꯥꯝ ꯄꯥꯝꯃꯨꯏ ꯍꯥꯏꯕ
ꯈꯔꯁꯨ ꯀꯨꯞꯁꯟꯗꯦ ꯍꯥꯏꯄꯣꯠꯇꯦ ꯑꯗꯩ ꯍꯦꯛ ꯀꯨꯞꯄꯦꯅ ꯍꯦꯛꯇ ꯑꯩ ꯄꯨꯛ ꯊꯟꯗꯅ ꯆꯥ ꯇꯣꯛꯑꯣ ꯍꯥꯏꯕꯗꯤ ꯅꯠꯇꯕ
ꯑꯗꯣ ꯂꯦꯝꯕꯁꯤꯕꯨꯕ ꯆꯥꯛ ꯆꯥꯛꯈꯣꯝ ꯑꯝꯇꯪ ꯋꯥꯠꯄꯗꯗꯤ ꯑꯁ ꯄꯨꯛ ꯊꯟꯗꯦꯅ ꯃꯊ꯭ꯋꯥꯏ ꯅꯨꯡꯉꯥꯏꯔꯗꯣꯏꯅꯦꯕ ꯇꯧꯅꯍꯟꯁꯤꯕꯣꯕ ꯈꯪꯗꯦꯗ ꯇꯧꯔꯤꯁꯦ ꯑꯋꯥꯕ ꯑꯃꯅ ꯄꯨ ꯋꯥ ꯋꯥꯕ ꯅꯨꯡꯉꯥꯏꯕꯅ ꯄꯨꯡ ꯋꯥ ꯅꯨꯡꯉꯥꯏꯕ ꯑꯗꯨꯗ ꯇꯥꯔꯦ ꯍꯣꯠꯅꯗꯕꯗ ꯍꯧꯖꯤꯛ ꯍꯣꯠꯅ ꯍꯣꯠꯅꯔ ꯄꯪ ꯄꯨꯗ ꯄꯨꯠꯊꯩ ꯒ‌꯭ꯌꯥꯟ ꯃꯦꯟ ꯇꯥꯗꯦ
ꯍꯣꯏ ꯐꯔꯦ ꯑꯩ ꯁꯣꯝꯗꯣꯝ ꯄꯨꯡꯀꯧꯗ ꯀꯧꯔꯦ ꯊꯝꯃꯒꯦ
ꯍꫭ ꯍꫭꯏ ꯇꯧꯔꫭ ꯇꯧꯔꫭ